ꯂꯩꯩꯕꯣ
ꯇꯥꯔꯦ ꯇꯥꯔꯦ
ꯎꯝ ꯑꯁ ꯍꯥꯏ ꯋꯥꯗꯤ ꯋꯥꯈ꯭ꯔꯦ
ꯋꯥ ꯋꯥꯔꯝꯒꯅꯤ ꯅꯪꯗꯤ ꯀꯔꯤ ꯉꯥꯡꯗꯣꯏꯅꯣ ꯈꯪꯉꯝꯃꯔꯣꯏ
ꯋꯥꯔꯦ ꯋꯥꯔꯦ ꯇ‌ꯣꯛꯅꯤꯡꯗ꯭ꯔꯦ ꯑꯗꯨ ꯑꯣꯏꯔꯁꯨ
ꯃꯔꯛ ꯃꯔꯛ ꯇꯗꯤ ꯕ‌ꯦꯛ ꯕꯥꯏꯛꯁꯨ ꯅꯨꯡꯉꯥꯏꯕꯅꯦ
ꯈꯪꯗꯦ ꯃꯣꯏꯁꯦ ꯕꯦꯛ ꯕꯥꯏꯛꯁꯨ ꯇꯧꯅꯤꯡꯗꯦ ꯃꯤꯕꯨ
ꯑ ꯃꯥꯅꯦ꯫
ꯎꯝ꯫
ꯑꯗꯨꯕꯨꯗꯤ
ꯑꯗꯨꯒ ꯑꯁ ꯑꯦ ꯑꯩꯈꯣꯏ ꯅꯪꯀꯣ ꯅꯪ ꯗꯦꯂꯤꯗ ꯂꯩꯔꯗꯤ ꯌꯥꯝ ꯅꯨꯡꯉꯥꯏꯒꯅꯤ ꯑꯩꯈꯣꯏꯒꯤ ꯑꯩꯈꯣꯏꯒꯤꯗꯣ ꯑꯗꯨ ꯄ꯭ꯔꯊꯅꯥ ꯇꯧꯐꯝꯗꯣ ꯌꯥꯝ ꯐꯕꯅꯦꯕ꯫ ꯃꯤꯁꯨ ꯐꯥꯏꯚ ꯍꯟꯗ꯭ꯔꯦꯠ ꯁꯤꯁ ꯍꯟꯗ꯭ꯔꯦꯠ ꯑꯁ
ꯑꯁ ꯅꯨꯡꯉꯥꯏꯔꯝꯒꯅꯤꯀꯣ꯫
ꯎꯝ ꯅꯨꯡꯉꯥꯏꯕꯅꯦ꯫
ꯑꯗꯣ ꯁꯤꯗꯗꯤ ꯀꯔꯤꯒꯤ ꯁꯟꯗꯦꯗ ꯀꯥꯗꯕ꯭ꯔꯥ ꯈꯪꯗꯦ ꯑꯩꯈꯣꯏꯒꯤꯗꯣ
ꯑꯩꯈꯣꯏꯅ ꯂꯋꯥꯏ ꯂꯋꯥꯏ ꯉꯥꯛ ꯇ ꯂꯩꯕ ꯍꯥꯏꯕ ꯇꯥꯔꯦ ꯍꯥꯏꯕꯗꯤ ꯃꯣꯏꯒꯤ ꯊꯕꯛꯇꯣ ꯔꯦꯁꯇꯨꯔꯥꯟꯗ ꯇꯧꯕ ꯈꯣꯏ ꯄꯥꯔꯂꯔꯗ ꯇꯧꯕ ꯈꯣꯏ ꯁꯟꯗꯦ ꯁꯨꯇꯤ ꯐꯪꯗꯕ ꯑ ꯁꯟꯗꯦ ꯁꯨꯇꯤ ꯐꯪꯉ꯭ꯔꯁꯨ ꯀꯨꯏꯅ ꯂꯥꯛꯄꯀꯣ ꯊꯦꯡ ꯊꯦꯡꯅ ꯂꯥꯛꯄ ꯑꯗꯨꯒꯤ ꯁꯟꯗꯦ ꯀꯥꯕꯁꯤꯡꯁꯨ ꯑꯩꯈꯣꯏ ꯔꯣꯃꯥꯏ ꯈꯣꯏ ꯑꯣꯔ ꯑꯗꯔ ꯇ꯭ꯔꯥꯏꯕ ꯈꯣꯏꯁꯨ ꯅꯨꯡꯗꯥꯡꯗ ꯀꯥꯏꯗꯅ ꯃꯣꯏꯕꯨ ꯉꯥꯏꯕꯅꯦ ꯑꯗꯨ ꯑꯗꯨꯒ ꯑꯩꯈꯣꯏ ꯆꯔꯆꯅ ꯑꯁ ꯑꯗꯨꯒꯤ ꯈ꯭ꯣꯏꯏꯗꯒꯤ ꯐꯠꯇꯦꯅꯦ ꯋꯦꯟꯁꯗꯦꯗ ꯀꯥꯕꯗꯣ
ꯈ꯭ꯋꯥꯏꯗꯒꯤ ꯐꯠꯇꯦ ꯑꯗꯨꯣ ꯁꯦ ꯗꯨꯀꯥꯟꯗꯣ ꯁꯥꯎꯅꯤꯡꯉꯦꯕ ꯑꯗꯨꯒ ꯀꯔꯤꯅꯣ ꯃꯐꯝꯁꯨ ꯑꯩꯈꯣꯏ ꯌꯥꯝ ꯂꯩꯇꯦꯗꯅ ꯑꯗꯨꯗ꯫
ꯍꯣꯏ꯫
ꯌꯥꯝ ꯂꯩꯕ ꯖꯒꯥꯗ ꯇꯧꯒꯗꯕꯅꯦꯕ ꯚꯦꯂꯁꯇ꯭ꯔꯤꯒꯨꯝꯕ ꯑꯗꯨꯝꯕ ꯀꯝꯒꯨꯝꯕꯥ ꯀꯔꯤꯅ ꯈꯪꯗꯦ ꯇꯟꯂꯦꯗ꯫
ꯎꯝ ꯑꯩꯁꯨ ꯅꯣꯡꯃ ꯆꯠꯄꯅꯦ꯫ ꯅꯣꯡꯃ ꯆꯠꯂꯒ ꯃꯤꯗꯤ ꯐꯥꯗꯤ ꯐꯥꯏ ꯃꯤꯗꯤ ꯂꯩꯌꯦ꯫ ꯑꯗꯨ ꯑꯣꯏꯔꯁꯨ ꯃꯇꯝꯗꯣ ꯆꯥꯗꯕꯅꯤꯅ ꯑꯩꯗꯤ ꯊꯕꯛ ꯇꯧꯗꯕꯒꯤ ꯆꯠꯂꯦꯕ ꯅꯣꯏ ꯊꯕꯛ ꯇꯧꯕ ꯃꯤꯁꯤꯡꯗꯤ ꯀꯅꯥꯅ ꯂꯥꯛꯀꯅꯤ ꯑꯣ ꯑꯗꯨ ꯊꯕꯛ ꯑꯗꯨꯁꯨ ꯑꯃꯅꯦ ꯊꯕꯛ ꯇꯧꯕꯁꯤꯡꯅꯀꯣ ꯋꯦꯟ ꯗꯦꯒꯨꯝꯕꯗ ꯁꯨꯇꯤ ꯂꯧꯕ ꯐꯥꯕꯒꯤ ꯇꯧꯕꯅꯤ꯫ ꯁꯟꯗꯦꯗ ꯁꯨꯇꯤ ꯂꯧꯕ ꯌꯥꯗꯕ ꯈꯣꯏꯀꯣ꯫
ꯎꯝ ꯑꯗꯨ ꯑꯣꯏꯔꯁꯨ ꯁꯟꯗꯦꯗ ꯂꯧꯕꯅ ꯍꯥꯏꯗꯤ꯫ ꯄꯨꯛꯅꯤꯡꯗꯣ ꯀꯩꯅꯣ ꯇꯧꯔꯒꯅꯤꯅ
ꯑꯗꯨꯅꯦ ꯁ ꯆꯦꯗ ꯀꯥꯕꯁꯦ ꯑꯁ ꯑꯗꯨꯝ ꯋꯥꯈꯜꯗ ꯀꯔꯤꯁꯨ ꯂꯩꯇꯦ ꯑꯗꯨꯝ ꯄ꯭ꯔꯊꯅꯥ ꯇꯧꯔꯒ ꯑꯃꯨꯛꯀ ꯍꯜꯂꯛꯄ ꯑꯗꯨ ꯉꯥꯛꯛꯇꯅꯦ꯫
ꯎꯝ ꯑꯩꯈꯣꯏꯅ ꯆꯠꯄ ꯖꯒꯥꯗ ꯑꯩꯈꯣꯏꯒꯤ ꯖꯥꯇꯤꯒꯤ ꯍꯥꯏꯗꯤ ꯇ꯭ꯔꯥꯏꯞꯀꯤꯗ ꯑꯗꯨꯝ ꯁꯠꯂꯣ ꯍꯥꯏꯌꯦꯕꯀꯣ ꯑꯗꯣ ꯁꯛꯀꯗꯕꯗꯣ ꯗꯔꯛ ꯇꯥꯏꯌꯦ ꯑꯦꯟꯔꯣꯜ ꯇꯧꯕꯁꯨ ꯈꯔꯥꯛ ꯌꯥꯝ ꯇꯥꯕ꯫
ꯑꯥ ꯅꯪꯒꯤ ꯐꯔꯛ ꯌꯥꯝ ꯇꯥꯔꯝꯒꯅꯤ ꯍꯣꯏ꯫
ꯂꯥꯞꯁꯨ ꯂꯥꯄꯤꯅꯦ
ꯍꯦ ꯍꯦ
ꯚꯔꯥꯗꯣ ꯁꯤꯗꯒꯤ ꯆꯅꯤ ꯍꯦꯟꯅ ꯍꯦꯟꯅ ꯂꯧꯒꯅꯦꯕ ꯆꯠꯄ ꯍꯜꯂꯛꯄ꯫ ꯇꯃꯔꯤ
ꯎꯝ ꯑꯗꯨꯅ ꯅꯪꯒꯤ ꯏꯃꯥꯟ ꯍꯣꯏ꯫ ꯑꯁ ꯑꯗꯨꯁꯨ ꯑꯗꯨꯅꯦ ꯑꯩꯒꯤ ꯑꯩꯈꯣꯏꯒꯤꯀꯣ꯫ ꯑꯩꯈꯣꯏꯕꯨ ꯌꯦꯡꯉꯣ ꯑꯩꯈꯣꯏꯅ ꯆꯠꯀꯦ ꯍꯥꯏꯔꯗꯤ ꯇꯨ ꯊꯥꯎꯖꯦꯟꯗꯤ ꯀꯝꯄꯜꯁꯔꯤ ꯇꯥꯒꯅꯤ
ꯑꯣꯏꯒꯅꯤ ꯑꯣꯏꯒꯅꯤ
ꯑꯩꯈꯣꯏꯅ ꯑꯩꯁꯨ ꯈꯟꯕꯅꯦꯕ ꯇꯨ ꯊꯥꯎꯖꯟꯁꯦ ꯑꯩꯈꯣꯏ ꯕꯖꯦꯠ ꯇꯧꯈ꯭ꯔꯁꯦ ꯑꯩꯈꯣꯏ ꯑꯗꯨ ꯀꯥꯅꯤꯡꯉꯥꯏꯀꯣ ꯀꯥꯅꯤꯡꯉꯥꯏ ꯇꯨ ꯊꯥꯎꯖꯟꯁꯦ ꯑꯩꯈꯣꯏ ꯕꯖꯦꯠ ꯇꯧ ꯇꯧꯒꯦ ꯍꯥꯏꯔꯒ ꯑꯩꯈꯣꯏ ꯍꯣꯏꯅꯗꯤ ꯍꯩꯈ꯭ꯔꯕꯅꯦ ꯑꯗꯨ ꯑꯣꯏꯔꯁꯨ ꯃꯇꯝꯗꯣ ꯆꯥꯗꯕꯒꯤꯀꯣ ꯅꯨꯡ ꯅꯨꯡꯗꯥꯡ ꯋꯥꯟꯒꯨꯝꯕ ꯇꯧꯔꯤꯅꯤ ꯋꯥꯔꯤ ꯀꯔꯤ ꯀꯔꯤꯅꯣ ꯉꯥꯡꯕ ꯉꯥꯡꯒꯦ ꯍꯥꯏꯔꯗꯤ ꯁꯔꯚꯤꯁꯁꯦ ꯇꯦꯟꯒꯨꯝꯕꯗ ꯍꯧ ꯅꯤ ꯏꯂꯦꯚꯦꯟ ꯇꯨꯋꯦꯜꯚꯇ ꯂꯣꯏꯔꯅꯤ ꯑꯗꯨꯗꯤ꯫ ꯏꯃꯥꯟꯅꯕ ꯏꯃꯥꯟꯅꯕ ꯑꯩꯈꯣꯏꯕꯨ ꯋꯥꯔꯤ ꯁꯥꯔꯗꯤ ꯋꯥꯟꯒꯨꯝꯕ ꯇꯥꯔꯦ ꯀꯦꯕ ꯕꯨꯛ ꯇꯧꯕ ꯃꯇꯝꯗ ꯋꯥꯟꯒꯨꯝꯕ ꯇꯥꯔꯗꯤ ꯑꯃꯨꯛꯀ ꯑꯁ ꯋꯥꯟ ꯊꯥꯎꯖꯟ ꯄ꯭ꯂꯁ ꯂꯥꯛꯀꯅꯤ ꯑꯩꯈꯣꯏ ꯀꯦꯐꯦꯗꯣ
ꯎꯝ
ꯍꯥ ꯑꯗꯨ ꯈꯛꯇ ꯅꯠꯇꯦ ꯅꯪꯒꯤ ꯑꯪꯀꯜꯗꯣ ꯅꯦꯛꯁ ꯗꯦꯗ ꯑꯃꯨꯛꯀ ꯊꯕꯛ ꯆꯠꯈꯤꯅꯤ ꯑꯗꯣ ꯑꯗꯨꯒꯨꯝꯕ ꯃꯇꯗ ꯂꯥꯔꯗꯤ ꯋꯥꯃꯜꯂꯒ ꯆꯥꯕꯁꯨ ꯆꯠꯄꯁꯨ ꯌꯥꯔꯣꯏ ꯑꯗꯨꯒꯤ ꯑꯩꯈꯣꯏꯁꯨ ꯆ ꯆꯠꯇ꯭ꯔꯦꯅꯦ
ꯑꯣꯏꯒꯅꯤ ꯋꯥꯒꯅꯤ
ꯈꯪꯗ꯭ꯔꯦ ꯑꯩꯈꯣꯏꯁꯦ ꯑꯗꯨ ꯑꯩꯈꯣꯏꯒꯤ ꯖꯦ ꯃꯥꯏꯒꯤꯗꯣ ꯑꯗꯨꯗ ꯂꯩꯕ ꯃꯐꯝ ꯑꯗꯨ ꯔꯠꯅꯥ ꯇꯧꯐꯝꯗꯣ ꯃꯣꯏꯒꯤꯁꯨ ꯂꯥꯞ ꯂꯥꯞꯂꯒ ꯂꯥꯛꯄ ꯃꯤ ꯉꯥꯛꯇꯅꯤ
ꯑꯗꯨ ꯀꯔꯤꯒꯤ ꯑꯗꯨꯗ ꯈꯜꯂꯤꯃꯤꯅꯣꯕ ꯑꯁ
ꯈꯪꯗꯦ ꯖꯒꯥꯁꯨ ꯂꯩꯇꯕ ꯃꯥꯜꯂꯦ
ꯍꯥꯏꯕꯤꯀꯣ ꯍꯣꯏ ꯖꯒꯥ ꯑꯗꯨ ꯈꯟꯕꯗꯤ ꯂꯥꯏꯔꯤꯌꯦ ꯑꯗꯨ ꯑꯣꯏꯔꯁꯨ ꯑꯩꯈꯣꯏꯁꯨ ꯃꯤꯅ ꯇꯧꯅꯕꯒꯨꯝꯅ ꯍꯥꯏꯗꯤ ꯁꯟꯗꯦꯗ ꯑꯗꯨꯝ ꯇꯧꯔꯁꯦ ꯃꯤ ꯂꯥꯛꯄ꯭ꯔꯥ ꯂꯥꯛꯇꯕ꯭ꯔꯥ ꯇꯧꯕ ꯇꯧꯔꯗꯤ ꯃꯤꯗꯤ ꯑꯗꯨꯝ ꯂꯥꯛꯈ꯭ꯔꯅꯦꯕ ꯐꯥꯔꯁꯇꯗꯤ ꯍꯣꯏ ꯂꯥꯎꯗꯕ ꯌꯥꯏꯀꯣ ꯑꯗꯨ ꯑꯣꯏꯔꯁꯨ ꯇꯧꯕ ꯇꯧꯔꯗꯤ ꯑꯗꯨꯝ ꯂꯥꯛꯀꯅꯦꯕ
ꯍꯪꯗꯦ ꯁꯥꯎꯅꯤꯡꯉꯤ
ꯁꯥꯎꯗꯤꯡꯉꯦ ꯑꯁꯦꯡꯕ
ꯑꯩꯁꯨ ꯑꯗꯨꯗ ꯆꯠꯀꯦꯅ ꯕꯖꯦꯠꯄꯨꯗꯤ ꯊꯥꯒꯤ ꯑꯗꯨꯝ ꯂꯧꯊꯣꯛꯅꯤꯡꯉꯥꯏꯗꯤ ꯀꯥꯜꯀꯨꯂꯦꯠ ꯇꯧꯋꯦꯕꯀꯣ
ꯎꯝ
ꯄꯩꯁꯥꯕꯨꯗꯤ ꯀꯥꯏꯗꯦ ꯑꯗꯨꯕꯨ ꯁꯗꯦꯗ ꯀꯥꯁꯤꯅ
ꯎꯝ ꯑꯗꯨꯅꯦ ꯆꯨꯝꯃꯦ ꯅꯪ ꯍꯥꯏꯔꯤꯁꯦ ꯑꯩ ꯊꯕꯛ ꯇꯧꯗ꯭ꯔꯤꯉꯩꯗꯗꯤ ꯅꯣꯡꯃ ꯉꯥꯛꯇ ꯆꯥꯕꯅꯦ ꯆꯠꯄꯅꯦ ꯑꯩ ꯁ
ꯎꯝ
ꯊꯕꯛ ꯑꯩꯈꯣꯏ ꯊꯕꯛ ꯇꯧꯔꯦ ꯍꯥꯏꯗꯤ ꯌꯥꯔꯣꯏ ꯑꯃꯨꯛꯀ ꯑꯩꯅ ꯑꯗꯨ ꯖꯒꯥꯗ ꯂꯩꯔꯁꯨꯀꯣ ꯎꯄꯥꯏ ꯂꯩꯇꯦ ꯑꯗꯨꯒꯨꯝꯕ ꯃꯇꯝꯁꯦ
ꯃꯥꯅꯦ ꯃꯥꯅꯦ
ꯑꯩꯈꯣꯏꯒꯤ ꯃꯤ ꯂꯣꯏꯅꯃꯛ ꯋꯦꯟꯁꯗꯦꯗ ꯁꯨꯇꯤ ꯑꯗꯨꯝ ꯂꯧꯕ ꯃꯥꯜꯂꯦ
ꯑꯁ
ꯍꯂꯛ ꯀꯍꯟ ꯇꯑ
ꯎꯝ ꯐꯔꯛꯇꯤ ꯇꯥꯏ ꯑꯗꯨꯒ ꯑꯩꯁꯨ ꯀꯔꯤ ꯇꯧꯁꯤꯔꯥ ꯈꯪꯗꯦ ꯑꯁ ꯑꯥꯗꯗꯤꯀꯣ ꯗꯦꯜꯂꯤꯗꯗꯤꯀꯣ ꯌꯥꯝ ꯅꯨꯡꯉꯥꯏꯕꯅꯦ ꯑꯩꯈꯣꯏꯒꯤꯗꯣ ꯌꯥꯝ ꯅꯨꯡꯉꯥꯏꯕꯅꯦ ꯃꯤꯁꯤꯡꯁꯨ ꯌꯥꯝ ꯏꯖꯨꯀꯦꯇꯦꯠ ꯑꯣꯏꯕꯀꯣ ꯑꯗꯨ ꯏꯖꯨꯀꯦꯇꯦꯠ ꯑꯣꯏꯕ ꯑꯣꯏꯗꯕꯁꯤꯡꯁꯨ ꯑꯗꯨꯝ ꯂꯥꯛꯑꯦ ꯃꯣꯏ ꯃꯇꯝ ꯂꯧꯔꯒ ꯂꯥꯛꯑꯦ ꯑꯗꯨꯝ ꯂꯥꯛꯑꯦ ꯔꯦꯁꯇꯨꯔꯦꯟꯒꯨꯝꯕ ꯇꯧꯕꯁꯤꯡꯁꯨ ꯑꯗꯨꯝ ꯂꯥꯛꯑꯦ
ꯑꯗꯣ ꯁꯟꯗꯦꯗ ꯑꯗꯨꯝ ꯇꯧꯔꯒ ꯐꯖꯅ ꯂꯤꯠ ꯇꯧꯈ꯭ꯔꯗꯤ ꯑꯁꯤꯗꯁꯨ ꯑꯗꯨꯝ ꯂꯥꯛꯀꯅꯤꯌꯦ
ꯈꯪꯗꯔꯦꯅꯦ ꯀꯔꯤ ꯇꯧꯕ ꯖꯥꯔꯥ
ꯑꯗꯨꯒ ꯁꯤꯗꯗꯤꯀꯣ ꯀꯔꯤꯅꯣ ꯃꯦꯝꯕꯔꯁꯤꯞ ꯄꯤꯗ꯭ꯔꯗꯤ ꯒ꯭ꯔꯨꯞꯇ ꯂꯩꯍꯜꯂꯣꯏꯒꯨꯝꯕ ꯂꯩꯌꯦꯕ ꯑꯩꯈꯣꯏꯗꯗꯤ
ꯎꯝ
ꯑꯗꯨ ꯀꯔꯤꯒꯤꯅꯣ ꯍꯥꯏꯕ ꯃꯤ ꯈꯔꯗꯤ ꯅꯥꯎꯅ ꯂꯥꯛꯄ ꯂꯩꯒꯅꯤ ꯃꯤ ꯈꯔꯗꯤ ꯊꯕꯛ ꯇꯧꯗꯕꯤꯗ ꯂꯩꯕ ꯂꯩꯒꯅꯤ ꯑꯗꯨ ꯃꯦꯝꯕꯔꯁꯤꯞꯇꯨ ꯀꯝꯄꯜꯁꯔꯤ ꯅꯠꯇꯦ ꯍꯥꯏꯕ ꯑꯗꯨ ꯀꯔꯤꯅꯣ ꯈꯪꯗꯦ ꯃꯦꯝꯕꯔꯁꯤꯞ ꯐꯤꯗꯤ ꯑꯩꯁꯨ ꯃꯦꯝꯕꯔꯁ ꯑꯣꯏꯒꯦ ꯍꯥꯏꯅ ꯂꯥꯛꯑꯒ ꯂꯩꯕꯁꯤꯡꯗꯣ ꯑꯗꯨꯝ ꯄꯤꯅꯤꯡꯕ ꯄꯤꯍꯜꯂꯣ ꯀꯣ ꯑꯗꯨ ꯃꯦꯝꯕꯔꯁꯤꯞꯇꯤ ꯄꯤꯗ꯭ꯔꯗꯤ ꯒ꯭ꯔꯨꯞ ꯇ ꯂꯩꯍꯟꯕ ꯌꯥꯔꯣꯏ ꯀꯥꯏꯅ ꯑꯁ ꯃꯑꯣꯡ ꯑꯃꯅꯤꯍꯦꯛ
ꯑꯣ ꯑꯗꯨꯒꯨꯝꯕꯁꯨ ꯇꯧꯕ꯭ꯔꯥ
ꯇꯧꯋꯦ ꯅꯍꯥꯟ ꯑꯩ ꯖꯣꯏꯟ ꯇꯧꯕ ꯀꯥꯟꯗꯀꯣ
ꯑ ꯑꯗꯨꯒ ꯃꯦꯝꯕꯔꯁꯤꯞ ꯐꯤꯁꯨ ꯀꯣ ꯌꯥꯝꯕꯅꯦ ꯊ꯭ꯔꯤ ꯍꯟꯗ꯭ꯔꯦꯠꯀꯨꯝꯕꯅꯦ
ꯃꯥꯅꯦ ꯌꯥꯝꯃꯦ
ꯑꯩꯈꯣꯏꯗꯤ ꯍꯟꯗ꯭ꯔꯦꯠꯀꯨꯝꯕ ꯑꯗꯨꯝ ꯄꯤꯕꯅꯦꯕ ꯑꯥ ꯗꯦꯜꯂꯤꯗ
ꯍꯟꯗ꯭ꯔꯦꯠ ꯍꯟꯗ꯭ꯔꯦꯠ ꯆꯞ ꯆꯥꯔꯦ ꯀꯔꯤ ꯅꯣ ꯍꯟꯗ꯭ꯔꯦꯠ
ꯑꯝ ꯃꯤ ꯑꯩꯈꯣꯏꯒꯨꯝꯅ ꯂꯥꯏꯕꯁꯤꯡꯗꯤ ꯑꯗꯨ ꯅꯣꯡꯃ ꯅꯣꯡꯃ ꯁꯔꯚꯥꯏꯚ ꯇꯧꯕꯁꯤꯡꯗꯤ ꯄꯤꯕ ꯉꯝꯔꯣꯏꯕꯀꯣ
ꯍꯣꯏ ꯃꯥꯅꯦ ꯑꯗꯨ ꯑꯩꯈꯣꯏꯗꯤ ꯍꯥꯏꯔꯗꯤ ꯁꯦꯂꯔꯤ ꯈꯔ ꯆꯥꯎꯕ ꯍꯥꯏ ꯇꯔꯦ ꯃꯤ ꯀꯝꯄꯤꯌꯔ ꯇꯧꯔꯗꯤꯀꯣ ꯃꯤ ꯔꯦꯟꯗ ꯂꯩꯔꯒ ꯇꯨꯋꯦꯜꯐ ꯊꯥꯎꯖꯟꯒꯨꯝꯕ ꯈꯛꯇ ꯊꯥꯡꯉꯣꯏꯒꯤ ꯌꯥꯝ ꯂꯩꯕ ꯇꯦꯟ ꯊꯥꯎꯖꯟ ꯌꯥꯎꯗꯕ ꯂꯩꯔꯤꯌꯦ ꯐ꯭ꯔꯦꯁꯔꯁꯤꯡꯗꯣ
ꯑꯣ ꯈꯪꯗꯦꯅꯦ ꯃꯣꯏꯁꯨ ꯑꯩꯁꯨ ꯈꯜꯂꯦ ꯑꯩ ꯍꯦꯛ ꯂꯥꯛꯄ ꯀꯥꯟꯗ ꯑꯗꯨ ꯃꯦꯝꯕꯔꯁꯤꯞ ꯐꯣꯝꯗꯣ ꯃꯣꯏꯅ ꯑꯩꯉꯣꯟꯗ ꯄꯤꯕ ꯑꯗ ꯑꯩꯅ ꯑꯩꯗꯤ ꯂꯧꯗꯦ ꯑꯩꯗꯤ ꯃꯦꯝꯕꯔꯁꯨ ꯅꯠ ꯐꯠꯇꯕꯅꯤꯅ ꯂꯧꯗꯤ ꯂꯧ ꯂꯧꯔꯒ ꯄꯤꯕ ꯌꯥꯏ ꯑꯗꯨ ꯅꯨꯃꯤꯠꯇꯣ ꯑꯩꯉꯣꯟꯗ ꯄꯩꯁꯥ ꯂꯩꯇꯕ
ꯎꯝ ꯂꯪꯗ ꯁꯨꯁꯌꯥ ꯏꯗ ꯅꯪꯗꯤ ꯀꯣꯏ
ꯎꯝ ꯑꯩ ꯄꯤꯗꯤ ꯄꯤꯅꯤꯡꯕꯅꯦ ꯂꯩꯔꯗꯤ ꯑꯗꯨ ꯂꯩꯇꯕ ꯊꯥꯁꯨ ꯁꯨ ꯂꯣꯏꯒꯗꯧꯔꯦ ꯑꯗꯨꯀꯥꯟꯗ ꯑꯩꯉꯣꯟꯗ ꯄꯩꯁꯥ ꯀꯔꯥ ꯀꯔꯤ ꯑꯃꯠꯇ ꯂꯩꯇꯦ ꯚꯔꯥ ꯆꯠꯂꯦ ꯑꯗꯨꯒ ꯂꯣꯏꯔꯦ ꯑꯗꯨꯒꯤ ꯑꯩꯅ ꯑꯗꯨ ꯎꯝ ꯄꯤꯗꯕꯀꯣ ꯑꯗꯨ ꯑꯩꯕꯨꯁꯨ ꯒ꯭ꯔꯨꯞꯇꯁꯨ ꯊꯝꯗꯦ
ꯑꯣ ꯑꯦꯛꯖꯤꯀꯨꯇꯤꯚ ꯃꯌꯥꯝꯗꯣ ꯃ ꯇꯥꯏ ꯍꯣꯏꯗꯣ ꯀꯣꯜ ꯇꯧꯔꯒ ꯍꯪꯁ ꯁꯤꯔꯥ ꯇꯧꯕꯅꯦ ꯑꯗꯨꯕꯨ ꯍꯩꯄꯥ ꯁꯥ ꯁꯥꯃꯟꯂꯦ ꯍꯥꯏꯔꯀ ꯅ ꯇꯣꯄꯤꯅꯤ
ꯑꯗꯨꯀꯣ ꯅꯪꯅ ꯑꯗꯨꯝ ꯇꯧꯔꯤꯅꯤꯀꯣ ꯅꯪꯕꯨ ꯀꯔꯤꯅꯣ ꯑꯃꯨꯛꯀ ꯇꯧꯅꯤ ꯍꯥꯏꯕꯗꯤ ꯑꯁꯨꯛ ꯁꯤꯗ ꯂꯩꯕꯁꯤꯡꯁꯦ ꯏꯖꯨꯀꯦꯇꯦꯠ ꯑꯣꯏꯕ ꯃꯤ ꯀꯅꯥ ꯑꯃꯠꯇ ꯌꯥꯎꯗꯦ ꯑꯩ ꯍꯥꯏꯈꯤꯅꯤ
ꯑꯁ ꯌꯥꯎꯗꯦ ꯌꯥꯎꯗꯦ ꯌꯥꯎꯕꯁꯤꯡꯁꯨ ꯀꯣ
ꯎꯝ
ꯏꯖꯨꯀꯦꯇꯦꯠ ꯑꯣꯏꯗ꯭ꯔꯦ
ꯌꯧꯕꯁꯤꯡꯅ ꯂꯥꯛꯇꯦ ꯑꯗꯨꯗ
ꯑꯣ
ꯎꯝ ꯌꯧꯗꯕ ꯉꯥꯛꯇ ꯀ꯭ꯂꯥꯁ ꯇꯦꯟꯁꯨ ꯄꯥꯁ ꯇꯧꯗꯕ ꯉꯥꯛꯇ ꯎꯝ
ꯑꯩꯈꯣꯏꯒꯤ ꯃꯤꯁꯤꯡ ꯑꯁꯤꯗꯗꯤ ꯏꯖꯨꯀꯦꯇꯦꯠ ꯑꯣꯏꯕꯁꯨ ꯂꯩꯇꯦ ꯀ꯭ꯂꯥꯁ ꯇꯦꯟ ꯄꯥꯁ ꯇꯧꯗꯕꯒꯨꯝꯕ ꯑꯗꯨꯅ ꯑꯌꯥꯝꯕ ꯑꯣꯏꯌꯦ
ꯑꯝ
ꯂꯩꯕ ꯑꯗꯨꯒꯤ ꯏꯃꯥꯟꯅꯕꯤꯁꯤꯡ ꯑꯗꯨꯝ ꯆꯪꯉꯛꯀꯦ ꯍꯥꯏꯕꯁꯤꯡꯗꯣ ꯑꯁꯤꯗꯁꯥꯡꯗꯕꯤꯗ ꯗꯤꯂꯤꯗ ꯑꯣꯏꯅ ꯂꯩꯔꯒ ꯑꯗꯨꯝ ꯍꯥꯏꯕꯅꯦꯕꯣ ꯀꯣ
ꯎꯝ ꯑꯗꯨꯒꯤꯅꯦ ꯌꯥꯝꯅ ꯇꯧꯔꯤꯁꯦ ꯑꯗꯨ ꯅꯪꯅ ꯍꯥꯏꯕ ꯅꯍꯥꯟ ꯅꯪꯅ ꯍꯥꯏꯕꯗꯣ ꯑꯗꯨꯒ ꯆꯞ ꯃꯥꯟꯅꯕꯅꯦ ꯑꯍꯟꯥꯟꯕ ꯂꯥꯛꯄꯗꯣ ꯑꯅꯧꯕ ꯂꯥꯛꯄꯗꯣ ꯅꯪꯅ ꯀꯂꯤꯗꯣ ꯑꯗꯨ ꯃꯐꯝꯗꯣ ꯑꯗꯨ ꯉꯥꯛꯇꯅꯤ ꯑꯅꯤꯖꯨꯛꯇꯦꯠ ꯉꯥꯛꯇꯅꯤ ꯑꯗꯨꯒꯤ ꯃꯣꯏꯒꯤ ꯃꯥꯟꯢ ꯁꯦꯠꯇꯣ ꯌꯥꯗꯕꯀꯣ ꯑꯩꯈꯣꯏꯒ ꯃꯥꯟꯅꯕ ꯌꯥꯗꯕꯖꯦ
ꯑꯣ ꯑꯣ
ꯑꯗꯨꯒꯤꯅꯦ ꯑꯗꯨ ꯍꯥꯟꯅ ꯊꯣꯛ ꯍꯣꯏ ꯑꯩꯈꯣꯏꯅ ꯆꯠꯄ ꯃꯐꯝꯗꯨꯗꯤ ꯏꯖꯨꯀꯦꯇꯦꯠ ꯉꯥꯛꯇꯅꯤ ꯑꯦꯁꯤꯁꯇꯦꯟ ꯄ꯭ꯔꯣꯐꯦꯁꯥꯔꯒꯨꯝꯕ ꯂꯩꯒꯤꯅꯤ
ꯑꯥ
ꯑꯗꯨꯒ ꯎꯝ ꯀꯔꯤꯅꯣ ꯑ ꯒ꯭ꯔꯦꯖꯨꯑꯦꯁꯟ ꯂꯣꯏꯅꯃꯛ ꯇꯧꯈ꯭ꯔꯤꯅꯤ
ꯑꯣ ꯑꯗꯨꯝ ꯊꯣꯛꯄꯗ ꯃꯤꯁꯤꯡꯁꯦ ꯎ
ꯎꯝ
ꯎꯕ ꯐꯪꯗꯤ ꯐꯪꯉꯦꯗ ꯃꯣꯏ ꯇ ꯀꯔꯤꯅꯣ ꯍꯥꯏꯕꯁꯦ ꯑꯗꯨꯝ ꯑꯩꯈꯣꯏꯗ ꯀꯣꯏꯁꯟꯗꯤ ꯂꯥꯛꯇꯤ ꯂꯥꯛꯑꯦꯕ
ꯎꯝ
ꯗꯤ ꯅꯪꯉꯣꯟꯗ ꯀꯣꯜ ꯇꯧꯁꯤꯔꯥꯟꯅ ꯉꯍꯥꯟ ꯇꯧꯔꯝꯕꯅꯤ ꯑꯗꯣ ꯑꯗꯨꯝ ꯀꯥꯎꯈꯤꯕ ꯑꯩꯁꯨ
ꯑꯩꯗꯤ ꯅꯪ ꯑꯗꯨꯗ ꯆꯠꯂꯦ ꯍꯥꯏꯕꯗꯣ ꯈꯪꯗꯦꯕ
ꯑꯣ
ꯅꯪꯗꯤ ꯑꯩꯈꯣꯏꯗ ꯆꯠꯄ꯭ꯔꯥꯅ ꯈꯟꯕ ꯑꯩꯈꯣꯏ ꯖꯦꯝꯃꯩꯗꯀꯣ
ꯑꯦ ꯖꯦꯝꯃꯩꯗꯨꯁꯨ ꯑꯗꯨꯝ ꯋꯦꯅꯦꯁꯗꯦ ꯑꯣꯏꯕꯅꯤꯅ ꯑꯗꯨꯝ ꯆꯠꯄ ꯌꯥꯏ ꯑꯗꯨꯒ ꯁꯟꯗꯦꯗꯗꯤ ꯑꯗꯨꯝ ꯆꯠꯄ ꯌꯥꯏ ꯍꯥꯏꯅꯀꯣ ꯃꯐꯝ ꯆꯞ ꯍꯥꯏꯗꯤ ꯆꯞ ꯃꯥꯟꯅꯩꯩꯅ ꯑꯦꯟꯔꯣꯜ ꯇꯧꯗ꯭ꯔꯁꯨ ꯑꯦꯟꯔꯣꯜꯕꯨꯗꯤ ꯇꯧꯅꯤꯡꯗꯦ ꯔꯣꯡꯃꯩꯗꯗꯤ
ꯑꯧ ꯍꯣꯏ
ꯇꯧꯔꯣꯏ ꯇꯧꯕꯕꯨꯗꯤ ꯑꯗꯨꯝ ꯆꯠꯄ ꯈꯛꯇꯅꯤ
ꯎꯝ ꯑꯗꯨ ꯆꯠꯂꯒ ꯂꯣꯢꯔꯦ
ꯃꯥꯟꯅꯦ
ꯎꯝ ꯑꯦ ꯃꯥꯏꯈꯣꯏꯗꯗꯤ ꯑꯦꯟꯔꯣꯜꯗꯤ ꯇꯧꯗ꯭ꯔꯤ ꯇꯧ ꯇꯧꯕꯅ ꯐꯥꯏ ꯃꯣꯏꯅ ꯑꯗꯨꯝ ꯇꯧꯔꯤꯗꯤꯕ ꯑꯩꯈꯣꯏꯅ ꯇꯔ꯭ꯦꯟꯁ ꯄꯨꯔꯛꯄ ꯉꯝꯃꯤ ꯃꯣꯏꯒꯤ ꯃꯣꯏ ꯁꯠ ꯁꯁꯨ
ꯑꯁ ꯉꯝꯗꯧ ꯃꯅꯦꯗ ꯍꯥꯏꯗꯤ ꯇꯜꯂꯦꯗ
ꯑꯩꯈꯣꯏ ꯌꯨ